ꯍꯜꯂꯣ
ꯆꯥꯛ ꯆꯥꯕꯤꯔꯕꯣ
ꯑꯧ
ꯀꯩ ꯃꯊꯦꯜ
ꯑꯁꯤꯗꯤ ꯍꯪꯒꯥꯝ ꯆꯥꯏꯌꯦ
ꯑꯣ ꯑ
ꯅꯪꯗꯤ
ꯍꯥꯎꯋꯦꯅ ꯑꯗꯨꯗꯤ
ꯅꯪꯗꯤ ꯀꯩ ꯏꯟꯖꯥꯡ ꯆꯥꯒꯦ
ꯑꯩꯗꯤ ꯉꯁꯤꯁꯦ ꯍꯋꯥꯏ ꯊꯣꯡꯕ ꯆꯥꯔꯦ
ꯍꯧꯔꯝꯅꯤꯗ ꯅꯪꯅ ꯐꯣꯡꯕ꯭ꯔꯥ
ꯑꯩꯅ ꯊꯣꯡꯗ꯭ꯔꯗꯤ ꯀꯅꯥꯅ ꯊꯣꯡꯉꯗꯤ
ꯑꯣ ꯅꯪ ꯊꯣꯡꯉꯨꯗꯣ ꯍꯥꯎꯗꯤ ꯍꯥꯎ꯭ꯔꯥ
ꯍꯥꯎꯋꯦꯅꯦ ꯑꯩꯅ ꯊꯣꯡꯕꯁꯦ ꯍꯥꯎꯋꯦ ꯍꯥꯎꯋꯦ ꯍꯥꯏꯅ ꯃꯤꯁꯤꯡꯅ ꯂꯣꯏꯅ ꯍꯥꯏꯔꯤꯅꯤ
ꯍꯧꯔꯝꯗꯧ ꯃꯥꯜꯂꯤꯗ ꯅꯪ ꯊꯣꯡꯕꯗꯣ
ꯍꯥꯎꯋꯦꯍꯦ ꯅꯪꯉꯣꯟꯗꯁꯨ ꯑꯩ ꯅꯍꯥꯟ ꯄꯤꯔꯤꯗꯨꯗꯤ ꯅꯪꯅ ꯍꯥꯎꯋꯦ ꯍꯥꯏꯔꯤꯗꯨꯗꯤ
ꯑꯗꯨꯗꯤ ꯀꯌꯥꯃꯨꯛ ꯍꯥꯎꯗꯦꯗ ꯊꯨꯝ ꯈꯔ ꯌꯥꯝꯕꯒꯦ
ꯎꯝ ꯊꯨꯝ ꯈꯔ ꯌꯥꯛꯑꯕꯅꯦ ꯑꯗꯨ ꯅꯨꯃꯤꯠꯇꯨꯗ
ꯎꯝ ꯑꯃꯦꯠꯄꯁꯨ ꯍꯥꯎꯗꯦ ꯑꯃꯦꯠꯄꯅ ꯎꯝ ꯃꯔꯣꯛ ꯑꯃꯨꯛ ꯌꯦꯡꯁꯤꯜꯂꯛꯄ ꯑꯗꯨꯒꯤ ꯄꯨꯛ
ꯅꯪ ꯑꯗꯨꯗꯤ ꯅꯪꯅ ꯑꯗꯨꯗꯤ ꯅꯪꯅ ꯃꯣꯔꯣꯛ ꯆꯥꯕ ꯍꯩꯇꯕꯩꯅꯦ ꯃꯣꯔꯣꯛꯇꯤ ꯆꯞ ꯆꯥꯔꯦ ꯀꯩꯅꯣ
ꯑꯗ ꯅꯨꯃꯤꯠ ꯑꯗꯨ ꯅꯨꯃꯤꯠꯇꯨꯗꯤ ꯑꯩ ꯄꯨꯛ ꯌꯥꯗꯅ ꯑꯁ ꯂꯣꯏꯔꯦ ꯃꯄꯥꯟ ꯊꯣꯛꯄꯁꯦ ꯃꯉꯥꯔꯛ ꯁꯨꯨꯔꯕꯅꯦ
ꯎꯝ ꯗꯥꯛꯁꯨ ꯄꯤꯔꯒ ꯅꯪꯗꯤ ꯆꯥꯗꯦ ꯑꯗꯨꯗ
ꯑꯁ ꯍꯤꯗꯥꯛ ꯆꯥꯏꯪꯗꯦ ꯍꯤꯗꯥꯛ ꯆꯥꯕꯗꯣ ꯑꯩꯗꯤ ꯍꯩꯅꯗꯦꯕ
ꯑꯗꯨ ꯐꯔꯦ ꯅꯪ ꯅꯪ ꯅꯪ ꯄꯨꯛ ꯃꯅꯨꯡꯗ ꯂꯣꯏꯅ ꯐꯠꯇꯕꯁꯤꯡꯗꯣ ꯊꯣꯛꯄꯗꯣ ꯐꯔꯝꯅꯦ ꯃꯔꯛ ꯃꯔꯛꯇꯗꯤ
ꯎꯝ ꯆ ꯆꯨꯝꯃꯦ ꯆꯨꯝꯃꯦ ꯑꯗꯨꯕꯨꯁꯨ ꯀꯩꯗꯧꯋꯤꯅꯣ ꯍꯧꯖꯤꯛꯗꯤ
ꯑꯩ ꯍꯧꯖꯤꯛ ꯐꯤ ꯐꯤ ꯊꯨꯞꯄꯤ ꯐꯤ ꯂꯣꯏꯁꯤꯜꯂꯤ
ꯅꯣꯡ ꯆꯨꯕ꯭ꯔꯥ
ꯆꯨꯗꯦ ꯅꯣꯡꯗꯦ ꯑꯗꯨꯝ
ꯅꯨꯡꯉꯥꯏ ꯋꯦꯗꯔꯗꯤ
ꯀꯅꯥ ꯀꯅꯥ ꯂꯩꯔꯤꯅꯣ ꯍꯧꯖꯤꯛꯗꯤ
ꯏꯊꯟꯗꯅꯤ ꯂꯩꯕ
ꯃꯤ ꯑꯇꯣꯞꯄꯁꯤꯡꯗꯤ ꯀꯥꯏ ꯀꯥꯏ ꯆꯠ ꯆꯠꯅꯈ꯭ꯔꯦ
ꯗꯨꯝ ꯆꯠꯅꯈ꯭ꯔꯦ ꯑꯉꯥꯡꯁꯤꯡꯅ ꯃꯣꯏꯒꯤ ꯂꯥꯏꯔꯤꯛ ꯇꯝꯐꯝꯗ ꯆꯠꯈ꯭ꯔꯦ
ꯑꯣ
ꯑꯩꯅ ꯌꯨꯝꯒꯤ ꯊꯕꯛ ꯂꯣꯏꯁꯤꯜꯂꯤꯕ ꯁꯣꯝꯗ
ꯅꯇꯣꯝꯇ ꯂꯩꯕ ꯅꯨꯡꯉꯥꯏꯕ꯭ꯔꯣ ꯌꯨꯝ ꯌꯨꯝꯗꯨꯗ
ꯅꯨꯡꯉꯥꯏꯗ ꯑꯩꯗꯤ
ꯎꯝ
ꯇꯟꯗ ꯂꯩꯕ‌꯫
ꯌꯥꯝ ꯐꯩꯀꯣ꯫
ꯂꯣ꯫
ꯑ‌ꯦ꯫
ꯃꯔꯛ ꯃꯔꯛꯇꯗꯤ ꯕꯣꯔꯤꯡ ꯆꯨꯕ ꯌꯥꯎꯋꯦ ꯇꯜꯂꯛꯄ ꯅꯨꯃꯤꯠꯇꯗꯤ ꯌꯥꯎꯋꯦ꯫ ꯑꯗꯨ ꯃꯇꯝꯗꯨꯅ꯫
ꯀꯩꯒꯤ꯫
ꯈꯪꯗ‌ꯦ‌꯫ ꯊꯟꯗ ꯂꯩꯕꯁꯦ ꯋꯥꯈꯜ ꯍꯦꯛꯇ ꯇꯧꯏ ꯃꯔꯛꯃꯔꯛꯇ ꯍꯣꯏ ꯅꯨꯡꯇꯤꯒꯤꯕꯨꯗꯤ ꯇꯧꯗꯦꯀꯣ꯫ ꯖ‌ꯦꯛꯄꯨꯗꯤ ꯑꯣꯐꯤꯁ ꯑꯗꯨꯝ ꯎꯝ꯫ ꯏꯁꯥ ꯅꯨꯡꯉꯥꯏꯇꯕ ꯑꯣꯐꯤꯁꯇ ꯆꯠꯇ꯭ꯔꯦꯕ ꯗꯣ ꯍꯟꯗꯛꯇꯤ ꯈꯔ ꯅꯨꯡꯉꯥꯏꯕꯒꯤ ꯆꯠꯄ ꯍꯧꯔꯦ ꯍꯟꯗꯛ ꯗꯧꯗꯧꯕ ꯈꯜꯁꯨ ꯈꯔ ꯅꯨꯡꯉꯥꯏꯔꯦ
ꯐꯩ ꯐꯩꯌꯦ ꯐꯩ ꯋꯥꯈꯜ ꯅꯨꯡꯉꯥꯏꯗꯤ ꯏꯟꯖꯥꯡ ꯑꯍꯥꯎꯕꯖꯥꯎꯅ
ꯎꯝ ꯍꯣꯔꯦꯟ ꯍꯨꯔꯦꯟꯕꯨꯗꯤ ꯑꯍꯥꯎꯕ ꯑꯃ ꯆꯥꯕ ꯇꯥꯔꯦ ꯑꯃꯨꯛꯀ
ꯎꯝ ꯇꯥꯖꯥ ꯌꯦꯟ ꯆꯥꯅꯣ ꯌꯦꯟꯗꯦꯝ ꯆꯥꯎ ꯌꯦꯟ ꯆꯥꯒꯅꯣꯕ ꯌꯦꯟꯗꯦꯝ ꯆꯥꯎꯕ ꯎꯝ
ꯆꯥꯅꯤ ꯗꯦꯝꯒ ꯄꯥꯟꯗ ꯑꯩꯗꯤ ꯑꯩꯒꯤ
ꯌꯦꯟꯗ‌ꯦꯝꯗꯤ ꯌꯥꯝ ꯍꯥꯎꯕꯅꯤ ꯀꯩꯅꫭ꯫
ꯎꯝ ꯈꯖꯤꯛꯇꯪꯒꯨꯝꯕꯗꯤ ꯆꯥꯕ ꯌꯥꯏꯀꯣ꯫
ꯑꯥ꯫
ꯑꯗꯨꯒ ꯌꯥꯝ ꯆꯥꯔꯗꯤ ꯈꯅꯥꯎꯗꯣ ꯍꯥꯒꯠꯆꯩꯌ‌ꯦ꯫
ꯑꯗꯨ ꯑꯣꯏꯔꯗꯤ ꯌꯦꯟꯗ‍ꯦꯝꯒ ꯌꯦꯟ ꯆꯥꯎꯅ꯫
ꯎꯝ ꯍꯥꯎꯔꯣꯏ ꯁꯨꯝꯀꯥꯎ꯫
ꯍꯥꯎꯅꯤ ꯍꯥꯎ ꯍꯥꯎꯕꯅꯤ꯫ ꯅꯪ ꯊꯣꯡꯕ ꯍꯩꯇꯕꯒꯤꯅꯦ ꯑꯩ ꯊꯣꯡꯕꯤꯒꯦ ꯂꯥꯛꯑꯣ ꯌꯦꯟ ꯄꯨꯔꯒ꯫
ꯎꯝ ꯅꯣꯏ ꯑꯗꯨꯔꯣꯝꯗ ꯌ‌ꯦꯟ ꯌꯥꯝ ꯂꯩꯔꯒ꯫ ꯌꯨꯝꯗ ꯌꯣꯛꯄ ꯌꯦꯟ ꯌꯥꯝ ꯂꯩꯔꯒ ꯑꯩꯉꯣꯟꯗꯃꯨꯛꯀ ꯄꯨꯔꯛꯑꯣ ꯍꯥꯏꯅ‌ꯦ ꯁꯤꯡ ꯕꯕꯥꯁꯦ꯫
ꯑꯦꯁ ꯅꯣꯏ ꯅꯣꯏ ꯅꯨꯄꯤꯁꯤꯗꯤ꯫ ꯆꯤꯡꯒꯤ ꯌꯦꯟ ꯆꯥꯕ ꯌꯥꯗꯦꯕ ꯅꯣꯏꯗꯤ ꯕꯣꯏꯂꯔꯒꯨꯝꯕ ꯆꯥꯒꯗꯕꯅꯦ꯫
ꯎꯝ ꯑꯩꯗꯤ ꯁꯤꯗ ꯆꯥꯔꯁꯨ ꯕꯣꯏꯂꯔ ꯆꯥꯗꯦ ꯀꫭꯏꯂꯔꯒꯨꯝꯕ ꯈꯛꯇꯪꯅ‌ꯦ ꯆꯥꯕ꯫ ꯎꯝ꯫
ꯑꯗꯨ ꯑꯣꯏꯔꯗꯤ ꯑꯗꯨ ꯂꯧꯔꫭ ꯂꯥꯎ ꯐꯖꯅ ꯊꯣꯡꯕꯤꯒꯦ꯫
ꯍꯣꯏ ꯍꯣꯏ ꯄꯨꯔꯛꯀꯦ ꯄꯨꯔꯛꯀꯦ ꯅꯪ ꯌꯨꯝꯗ ꯂꯩꯕꯗꫭ꯫ ꯄꯤꯖꯅꯤꯡꯗꯕ ꯅꯠꯇ꯭ꯔꯣ꯫
꯫ ꯄꯤꯖꯅꯤꯡꯉ‌ꯦ ꯑꯗꯨꯕꯨ ꯂꯩꯅ꯫ ꯄꯤꯛꯏꯕ ꯍꯟꯗꯛꯁꯦ ꯆꯥꯕ ꯌꯥꯔꯤꯕ ꯑꯗꯨꯒꯤ꯫
꯫ ꯅꯪꯗꯤ ꯀꯔꯤ ꯀꯔꯤ ꯊꯕꯛ ꯇꯧꯒꯅꯤꯉꯁꯤ꯫
꯫ ꯉꯁꯤꯗꯤ ꯌꯨꯝ ꯂꯩꯅꯤꯅ ꯌꯨꯝ ꯃꯤ ꯂꯩꯕꯒꯤ꯫ ꯅꯣꯡꯁꯨ ꯆꯨꯏꯌ‌ꯦ ꯑꯗꯩ ꯅꯨꯃꯤꯠꯁꯨ ꯃꯝꯃꯦ ꯑꯗꯨ꯫ ꯏꯪꯁꯨ ꯏꯪꯉꯦ ꯑꯗꯨꯒꯤ꯫
ꯅꯊꯟꯗ ꯂꯩꯕ ꯇꯠꯂꯗꯤ ꯀꯣꯏꯕ ꯂꯥꯛꯑꯣꯅ꯫ ꯅꯪ ꯅꯪꯒꯤ꯫ ꯅꯪ ꯅꯪ ꯅꯣꯏ ꯅꯣꯏ ꯌꯨꯝꯗꯨꯒ ꯑꯩꯈꫭꯏ ꯌꯨꯝꯗꯨꯒ ꯅꯛꯅꯔꯦ ꯀꯩꯅ ꯁꯇꯤꯟ ꯑꯃ ꯄꯥꯏꯔꯒ ꯂꯥꯛꯄ ꯍꯥꯏꯅ
ꯊꯧꯕꯗꯤ ꯊꯅꯤꯡꯕ ꯑꯗꯣ ꯑꯩ ꯑꯃꯨꯛ ꯊꯧꯕꯗꯤ ꯌꯨꯝ ꯌꯦꯡꯅꯤꯡꯉꯥꯏ ꯃꯤ ꯂꯩꯗꯕ ꯑꯗꯨꯒꯤ
ꯎꯝ ꯅꯪ ꯌꯨꯝꯗꯤ ꯀꯩꯁꯨꯆꯦꯜꯂꫭꯏꯌꯦ ꯅꯥꯛ
ꯌꯨꯝ ꯅꯠꯇꯕꯥ ꯎꯆꯦꯛ ꯃꯤꯌꯥꯝ ꯂꯩꯔꯤꯕ ꯑꯗꯨꯒꯤ ꯑꯩ ꯏꯃꯨꯡ ꯊꯣꯛꯑꯀꯥꯟꯗ ꯍꯨꯏ ꯈꫭꯏꯅ ꯆꯥꯊꯣꯛꯎꯗꯤ ꯀꯃꯥꯏꯅ ꯇꯧꯅꯤ ꯑꯩ ꯋꯥꯊꯤꯃꯨꯛ ꯆꯥꯗꯣꯏꯅꯤ ꯑꯗꯨꯒꯤ
ꯆꯩ ꯃꯌꯥꯝ ꯂꯩꯔꯤꯗꯣ꯫
ꯉꯥꯅꯨꯁꯨ ꯂꯩꯌꯦ ꯆꯤꯡ ꯌꯦꯁꯨ ꯂꯩ ꯑꯗꯩ꯫ ꯂꯩꯥꯏꯌꯔꯁꯨ ꯂꯩꯌ‌ꯦ ꯑꯗꯩ꯫
ꯀꯔꯤ ꯉꯅꯨ ꯉꯅꯨ ꯉꯅꯨ꯫ ꯑꯗꯨꯗꯤ ꯑꯩ ꯂꯥꯛꯀꯦ ꯍꯣꯔꯦꯟ ꯅꯨꯡꯗꯥꯡ ꯉꯥꯅꯨ ꯏꯟꯁꯥꯡ ꯆꯥꯁ‌ꯦꯅ꯫
ꯂꯥꯎ ꯂꯥꯏ ꯂꯥꯎ꯫ ꯅꯪ ꯂꯥꯛꯑꯒ ꯅꯪ ꯁꯦꯝꯃꯨ ꯑꯗꯨꯗꯤ ꯑꯩ ꯊꯣꯡꯕꯤꯒꯦ꯫
ꯑꯩꯗꯤ ꯆꯀꯦ ꯄꯣꯡꯕꯗꯣ ꯆꯥꯅꯤꯡꯗ‌ꯦꯀꯣ ꯑꯩꯗꯤ꯫ ꯅꯞ ꯅꯞ ꯂꯥꯎꯕꯑꯣ ꯆꯥꯅꯤꯡꯉꯤ ꯃꯨꯁꯨꯛ ꯃꯨꯔꯒ ꯊꯣꯡꯕꯗꫭ꯫
ꯎ ꯅꯪ ꯀꯩ ꯑꯃꫭꯛ ꯆꯥꯏꯅꯣ ꯅꯪꯒꯤ ꯆꯤꯟꯗꯣ꯫
ꯑꯩꯩꯔꫭ ꯆꯗꯦ꯫ ꯑꯩꯗꯣ ꯆꯥꯛ ꯆꯥ ꯇꯣꯛꯄ ꯀꯥꯟꯗ ꯍꯤꯗꯥꯛ ꯑꯃ꯫
ꯑꯁ ꯅ ꯅꯪꯅ ꯆꯥꯔꯕ ꯍꯤꯗꯥꯛ ꯇꯨꯗꯤ ꯑꯩ ꯑꯥꯎ ꯅꯪꯅ ꯆꯥꯔꯕ ꯍꯤꯗꯥꯛꯗꯣ ꯑꯩꯗꯤ ꯈꯪꯉꯤꯗ
ꯀꯔꯤꯅꯣ ꯅꯪ ꯌꯥꯝ ꯈꯪꯉꯨꯅꯨ ꯑꯩ ꯃꯔꯝꯗ
ꯍꯗꯣꯛꯗꯤ ꯑꯗꯨꯗꯤ
ꯅꯪ ꯑꯩꯒꯤ ꯃꯔꯝꯗ ꯌꯥꯝ ꯈꯪꯕ꯭ꯔꯅꯦ ꯑꯉꯥꯡ ꯑꯣꯏꯔꯤꯅꯪ
ꯈꯪꯗ꯭ꯔꯗꯤ ꯀꯩꯅꯣ
ꯀꯅꯥꯅ ꯅꯪ ꯅꯣꯏ ꯆꯒꯦꯝꯄꯣꯝꯕꯗ ꯊꯣꯡꯕ꯭ꯔꯥ ꯀꯔꯤ ꯀ꯭ꫪꯤ ꯑꯩꯈꯣꯏ ꯅꯨꯄꯤ ꯁꯤꯡꯗꯤ ꯀ꯭ꫪꯤ
ꯀꯩꯕ
ꯑꯩꯈꯣꯏ ꯅꯨꯄꯤꯁꯤꯡ ꯀꯔꯤ ꯇꯧꯋꯦ ꯍꯥꯏꯕ
ꯃꯣꯏ ꯅꯨꯄꯤꯁꯤꯡꯁꯦ ꯆꯥꯛ ꯆꯥꯕ ꯍꯦꯛ ꯂꯧꯔꯤꯗꯨꯅꯦ ꯀꯩ ꯀꯩꯅꯣ ꯑꯗꯨꯝ ꯆꯥꯏꯕ ꯈꯪꯗꯦ
ꯑꯩꯈꯣꯏꯅ ꯆꯥꯔꯤꯗꯣ ꯑꯍꯥꯎꯕꯅꯦ
ꯑꯦꯁ ꯅꯣꯏꯒꯤ ꯑꯍꯥꯎ ꯍꯥꯏꯕꯗꯨ ꯑꯩꯗꯤ ꯀꯜꯂꯤꯗ
ꯅꯪꯅ ꯈꯜꯂꯤꯗꯣ ꯅꯪꯅ ꯈꯜꯂꯤꯗꯨꯒ ꯑꯩꯅ ꯅꯪꯅ ꯈꯜꯂꯤꯗꯨꯒ ꯑꯦ ꯑꯗꯨꯗꯤ ꯑꯩ ꯍꯧꯖꯤꯛ ꯆꯥꯕ꯭ꯔꯥ ꯆꯥꯗꯕ꯭ꯔꯥ ꯍꯥꯏꯔꯛꯎꯅꯦ
ꯍꯧꯖꯤꯛꯇꯤ ꯅꯪ ꯑꯃꯨꯛ ꯑꯗꯨꯝ ꯆꯥꯏ ꯑꯗꯨꯗꯤ ꯎꯡ ꯎꯝꯃꯤꯗꯨꯗꯤ ꯅꯪꯒꯤ ꯅꯆꯤꯟꯗ
ꯆꯠꯂ ꯍꯩ
ꯁꯤꯁꯜꯂꯦ ꯍꯦ ꯀꯥꯏꯅ
ꯆꯥꯗꯦ ꯅꯪꯅ ꯈꯜꯂꯤꯗꯣ ꯂꯥꯜꯂꯦ
ꯊꯦꯡꯀꯤ꯭ꯌ
ꯑꯗꯨꯒꯨꯝꯕꯕꯁꯤꯦꯔ ꯍꯛꯆꯥꯡꯗ ꯁꯣꯛꯀꯗꯕꯒꯨꯝꯕꯗꯣ ꯑꯩꯗꯤ ꯁꯨꯡ ꯄꯥꯏ ꯄꯥꯏꯗꯦ
ꯌꯥꯝ ꯐꯩꯅ ꯑꯗꯨꯗꯤ ꯑꯩꯁꯨ ꯈꯪꯉꯤꯕ ꯑꯗꯨ ꯆꯥꯔꯝꯃꯣꯏ ꯍꯥꯏꯕ ꯑꯩ ꯑꯗꯨꯝ ꯅꯪ ꯃꯣꯠꯂꯛꯅꯕ ꯋꯥꯅꯤꯒ
ꯎꯝ ꯅꯪ ꯅꯪ ꯅꯈꯣꯟꯗꯣ ꯌꯥꯝ ꯇꯨꯝꯅꯤꯡꯕ ꯃꯥꯜꯂꯦ
ꯅꯠꯇꯦꯗ ꯑꯩꯅ ꯐꯃꯨꯡꯗ ꯍꯤꯞꯄꯒꯤꯅꯦ ꯏꯪꯉꯤꯕ ꯑꯗꯨ ꯀꯣ ꯃꯄꯥꯟꯗ ꯐꯝꯕꯅꯦ ꯑꯗꯣ ꯅꯨꯡꯁꯤꯠ ꯁꯤꯠꯄꯗꯣ ꯑꯗꯨ ꯏꯪꯕꯒꯤ ꯐꯃꯨꯡꯗ ꯑꯃꯨꯛ ꯍꯤꯞꯕꯤꯌꯦ
ꯑꯣ ꯑꯗꯣ ꯂꯧ ꯆꯠꯁꯦ ꯑꯩ ꯂꯥꯛꯀꯦ
ꯂꯥꯛꯑꯣ ꯂꯥꯛꯑꯣ ꯆꯠꯁꯦ ꯆꯠꯁꯦ
ꯀꯔꯤꯅꯣ ꯖꯪꯒꯜꯗ ꯍꯧꯕ ꯀꯩꯅꯣꯗꯣ ꯀꯔꯤ ꯍꯥꯏꯕ꯭ꯔꯥ
ꯎꯁꯣꯏꯔ
ꯀꯔꯤꯅꯣ ꯎꯁꯣꯏꯁꯨꯅꯦ ꯑꯗꯨꯒ ꯀꯔꯤꯅꯣ ꯎꯗ ꯍꯦꯛ ꯍꯦꯛ ꯅꯞꯄꯒ ꯊꯝ ꯂꯩꯕꯗꯣ
ꯑꯧ
ꯑꯗꯨꯒꯨꯝꯕꯗꯣ ꯍꯦꯛꯄ ꯆꯠꯁꯦꯅ ꯅꯣꯡ ꯇꯥꯔꯗꯤ ꯑꯗꯨꯒꯨꯝꯕꯗꯣ ꯊꯣꯛꯑꯦ ꯍꯥꯏꯕ ꯅꯠꯇ꯭ꯔꯣ
ꯎꯝ ꯊꯣꯛꯄꯅꯤ ꯊꯣꯛꯄꯅꯦ
ꯎꯝ ꯑꯗꯨꯗꯤ ꯔꯦꯗꯤ ꯇꯧꯔꯝꯃꯣ ꯑꯩ ꯂꯥꯛꯑꯒꯦꯀꯣ
ꯑꯣ ꯂꯑꯣ ꯂꯑꯣ ꯂꯑꯣ ꯉꯔꯝꯒꯦ ꯂꯑꯣ
ꯑꯗꯣ ꯑꯩ ꯖꯪꯒꯜ ꯆꯠꯅꯕ ꯑꯩ ꯈꯣꯡꯎꯞꯇꯣ ꯁꯦꯒꯥꯏꯔꯦꯕ ꯅꯪꯉꯣꯟꯗ ꯑꯦꯛꯁꯇ꯭ꯔꯥ ꯂꯩꯕ꯭ꯔꯣ
ꯑꯩꯉꯣꯟꯗ ꯂꯩꯔꯤꯁꯤ ꯅꯪꯒꯤꯗꯤ ꯆꯥꯎꯅꯤꯗ
ꯅꯧ ꯃꯥꯒꯤꯂꯥꯏ꯭ꯔꯣ
ꯄꯤꯛꯅꯤꯁꯟ
ꯑꯁ ꯅꯪꯗꯤ ꯃꯤ ꯆꯥꯎꯔꯒ ꯅꯣꯏ ꯃꯥꯒꯤꯅ ꯑꯃꯨꯛꯀ ꯑꯩꯉꯣꯟꯗꯁꯨ ꯆꯥꯎꯥꯔꯣꯏꯗꯕ
ꯑꯥ
ꯅꯣꯏ ꯃꯥꯁꯦ ꯑꯩꯉꯣꯟꯗꯒꯤ ꯍꯦꯟꯅ ꯄꯤꯛꯄ꯭ꯔꯣ ꯑꯗꯨꯗꯤ
ꯋꯥꯡꯉꯤ ꯋꯥꯡꯉꯤ ꯑꯗꯨꯕꯨ ꯃꯥꯗꯤ ꯃꯁꯥ ꯅꯣꯏꯗꯧ ꯅꯤꯃꯤꯀꯣ ꯅꯪꯒꯨꯝꯅ
ꯎꯝ ꯑꯩ ꯀꯌꯥꯝ ꯅꯣꯏꯔꯒꯦꯅꯦ ꯅꯪ ꯑꯗꯨꯃꯥꯏꯅ ꯍꯥꯏꯔꯛꯄꯗꯨꯅꯦ ꯃꯤ ꯐꯤꯒꯔ ꯇꯥꯔꯦꯅꯤ ꯀꯩꯅꯣꯁꯦ
ꯅꯪ ꯌ ꯅꯣ ꯏꯗ
ꯎ ꯅꯪ ꯃꯤꯠꯇꯣ ꯅꯪ ꯅꯪꯗꯤ ꯀꯪꯕꯅꯤꯅꯀꯣ ꯅꯪ ꯃꯤꯠꯇꯣ ꯃꯤꯉꯣꯟꯗ ꯎꯕꯁꯤꯡꯁꯦ ꯂꯣꯏꯅ ꯅꯣꯏ ꯀꯥꯏꯅ ꯈꯟꯕ ꯑꯣꯏꯔꯝ ꯑꯃꯅꯤꯅꯦ ꯑꯗꯨꯗꯤ
ꯅꯪꯗꯤ
ꯃꯣꯟꯕꯤꯒ ꯆꯞ ꯃꯅꯅꯤꯡꯉꯥꯏ ꯃꯥꯜꯂꯤꯗ ꯅꯪꯒꯤ ꯈꯨꯟꯅꯏꯗꯣ
ꯑꯦ
ꯅꯪꯒꯤ ꯈꯨꯅꯏꯗꯣ ꯃꯣꯟꯕꯤ ꯈꯨꯅꯏꯗꯨꯒ ꯃꯅꯔꯒꯕ
ꯃꯣꯟꯒꯤ ꯈꯨꯠꯅꯣꯏ
ꯃꯣꯟꯕꯤ ꯃꯣꯣꯟꯕꯤ
ꯃꯣꯟꯕꯤ
ꯑꯥ
ꯑꯣ ꯑꯦ